ꯑꯁ ꯑꯩꯁꯦ ꯆꯥꯛ ꯇꯣꯛꯂꯛꯄꯒꯤ ꯋꯥꯏꯅꯅꯦ ꯁꯥꯒ ꯁꯥꯕꯁꯤꯗ ꯁꯤ ꯃꯅꯤꯡꯁꯤꯗ ꯍꯛꯆꯤ ꯂꯥꯡꯉꯝꯃꯤꯅꯦ
ꯑꯣ ꯑꯣ ꯗꯣ ꯀꯁꯨꯄꯣꯏ ꯀꯥꯡꯁꯨ ꯀꯨꯏꯗ꯭ꯔꯕꯅꯤꯅ ꯑꯩꯈꯣꯏꯗꯣ ꯍꯥꯏꯗꯤ ꯅꯣꯡꯃ ꯈꯦꯊꯤꯒꯨꯝꯕ ꯑꯃ ꯍꯧꯔꯒ ꯏꯟꯁꯥꯡ ꯑꯍꯥꯎꯕ ꯑꯃ ꯊꯣꯡꯉꯒ ꯑꯗꯨꯃꯥꯏꯅ ꯆꯥꯁꯤꯅ ꯍꯥꯏꯒꯦ ꯇꯧꯕꯅꯦ
ꯌꯥꯏꯅꯦ ꯑꯗꯨꯗꯤ ꯍꯥꯏꯗꯤ ꯑꯩꯈꯣꯏꯒꯤꯗꯤ ꯆꯥꯕꯒꯤꯅꯦꯕꯨ ꯍꯥꯏꯔꯗꯤ ꯑꯗꯨꯝ ꯍꯦꯛꯇ ꯂꯥꯡꯉꯗꯤ ꯑꯗꯨꯗ ꯂꯩꯔꯕ ꯃꯤꯅꯤ ꯀꯔꯤ ꯀꯔꯤ ꯃꯊꯦꯜ ꯀꯃꯥꯏꯅ ꯇꯧꯁꯦ ꯍꯥꯏꯅꯣ
ꯑꯗꯣ ꯍꯥꯏꯗꯤ ꯁꯨꯝ ꯃꯌꯥꯝꯗꯁꯨ ꯍꯥꯡꯉꯒ ꯐꯒꯠꯇꯕꯗꯣ ꯇꯧꯁꯩ ꯑꯗꯣ ꯍꯥꯏꯗꯤ ꯁꯨꯝ ꯈꯦꯆꯤ ꯑꯃ ꯑꯗꯒꯤ ꯌꯦꯟꯂꯥ ꯀꯩꯅꯣ ꯑꯃ ꯊꯣꯡꯒ ꯑꯗꯒꯤ ꯎꯁꯣꯏꯒꯨꯝꯕ ꯎꯠꯇꯤ ꯑꯃꯒ ꯑꯗꯒꯤ ꯑꯆꯥꯔ ꯑꯃꯒ ꯑꯗꯨꯃꯥꯏꯅ ꯆꯥꯁꯤꯔꯅ ꯈꯟꯕꯅꯦ
ꯑꯣ ꯌꯥꯏꯌꯦ ꯌꯥꯏꯌꯦ ꯑꯗꯣ ꯀꯔꯝ ꯀꯥꯟꯗꯕꯨ ꯇꯧꯁꯦ ꯍꯥꯏꯅꯣ
ꯑꯗꯣ ꯍꯥꯏꯗꯤ ꯃꯌꯥꯝꯅ ꯁꯪꯅꯒꯗꯕ ꯅꯨꯃꯤꯠ ꯑꯃꯗ ꯇꯧꯁꯦꯕ ꯑꯗꯣ ꯍꯥꯏꯗꯤ ꯅꯪ ꯈꯦꯆꯤ ꯍꯧꯕ ꯍꯩꯕ꯭ꯔꯥ
ꯑꯁ ꯈꯦꯁꯤ ꯍꯧꯕꯒꯤꯗꯤ ꯑꯗꯨꯝ ꯍꯥꯏꯗꯤ ꯑꯩꯁꯦ ꯀꯥ ꯍꯦꯟꯅ ꯍꯥꯏꯗꯤ ꯁꯨꯝ ꯃꯤ ꯑꯇꯩ ꯑꯍꯩꯕꯅ ꯍꯧꯕꯗꯨꯒꯕꯨꯗꯤ ꯍꯣꯏ ꯃꯥꯟꯅꯔꯝꯗꯕꯨꯗꯤ ꯌꯥꯏ ꯑꯗꯨ ꯑꯣꯏꯔꯒꯁꯨ ꯁꯨꯝ ꯍꯥꯏꯗꯤ ꯆꯥꯡ ꯑꯃꯗ ꯑꯗꯨꯝ ꯀꯃꯥꯏꯅ ꯊꯣꯡꯅꯤꯅ ꯁꯨꯝ ꯆꯥꯕ ꯌꯥꯕ ꯃꯑꯣꯡꯕꯨꯗꯤ ꯈꯪꯉꯦ
ꯑꯥꯗꯨꯗꯤ ꯍꯥꯏꯗꯤ ꯍꯥꯏꯐꯦꯇꯥ ꯑꯩꯉꯣꯜꯗ
ꯑꯣ ꯌꯥꯏꯌꯦ ꯌꯥꯏꯌꯦ ꯍꯥꯏꯗꯤ ꯑꯩꯅ ꯌꯥꯝ ꯍꯩꯔꯨꯗ꯭ꯔꯒꯁꯨ ꯁꯨꯝ ꯑꯩꯅ ꯈꯔ ꯈꯪꯕꯗ ꯅꯉꯣꯟꯗ ꯁꯨꯝ ꯍꯥꯏꯕ ꯌꯥꯏꯗꯅ
ꯎꯝ
ꯑꯩꯈꯣꯏ ꯈꯦꯁꯤ ꯊꯣꯡꯕ ꯍꯥꯏꯁꯦ ꯑꯗꯨꯝ ꯑꯗꯨꯝ ꯌꯥꯝ ꯀꯟꯅꯁꯨ ꯂꯨꯕ ꯄꯣꯠ ꯅꯠꯇꯦꯗ ꯑꯗꯒꯤ ꯂꯨꯗꯕ꯭ꯔꯥꯁꯨ ꯍꯥꯏꯗꯤ ꯃꯥꯒꯤ ꯀꯩꯅꯣꯝꯃ ꯁꯣꯏꯈ꯭ꯔꯗꯤ ꯑꯗꯨꯝ ꯍꯦꯛꯇ ꯃꯍꯥꯎ ꯑꯣꯏꯔꯣ ꯃꯅꯝ ꯑꯣꯏꯔꯣ ꯍꯦꯛꯇ ꯀꯩꯅꯣꯝꯃ ꯋꯥꯠꯇꯣꯏꯅꯦꯕ ꯑꯗꯣ ꯑꯩꯅ ꯁꯨꯝ ꯈꯟꯕꯗꯅꯦ ꯍꯥꯏꯗꯤ ꯈꯖꯤ ꯍꯧꯕꯗ ꯆꯪꯉꯤꯕ ꯃꯆꯜꯁꯦ ꯑꯩꯈꯣꯏ ꯃꯕꯥꯃꯣꯟꯁꯤꯡꯅꯁꯨ ꯁꯨꯝ ꯇꯧꯅꯕꯗ ꯍꯥꯏꯗꯤ ꯃꯔꯣꯏ ꯅꯥꯀꯨꯞꯄꯤ ꯑꯗꯒꯤ ꯍꯋꯥꯏ ꯑꯁꯥꯡꯕꯤ ꯑꯗꯒꯤ ꯁꯒꯣꯡꯕ ꯑꯗꯩ ꯇꯤꯜꯍꯧ ꯁꯤꯡ ꯆꯅꯝꯁꯦ ꯑꯩꯒꯤ ꯑꯣꯏꯅꯗꯤ ꯍꯥꯞꯄꯦ ꯑꯗꯨꯕꯨ ꯁꯨꯝ ꯂꯥꯏꯒꯤꯒꯨꯝꯕꯒꯗꯤ ꯍꯥꯞꯄꯝꯗꯧꯗꯤ ꯃꯥꯟꯗꯦ ꯑꯗꯨꯅꯤ ꯑꯗꯒꯤ ꯃꯔꯣꯏ ꯅꯄꯥꯛ ꯑꯥ
ꯑꯗꯒꯤ ꯍꯋꯥꯏꯃꯨꯛ ꯁꯣꯔꯤꯒꯨꯝꯕꯗꯨꯗꯤ ꯍꯥꯞꯇꯕ꯭ꯔꯥ
ꯑꯦ ꯍꯥꯞꯄꯦ ꯍꯥꯞꯄꯦ ꯑꯩ ꯍꯥꯏꯖꯔꯛꯀꯦ ꯍꯥꯏꯗꯤ ꯑꯗꯨꯝ ꯑꯗꯨꯃꯥꯏꯅ ꯍꯋꯥꯏ ꯃꯨꯛꯁꯣꯔꯤꯕꯨ ꯑꯣꯏꯔꯣ ꯑꯗꯒꯤ ꯍꯋꯥꯏ ꯍꯥꯞꯇꯡꯕꯁꯤꯡ ꯑꯗꯒꯤ ꯍꯣꯏ ꯃꯣꯔꯣꯛ ꯑꯇꯦꯛꯄꯁꯤꯁꯨ ꯌꯥꯝꯅ ꯍꯥꯎꯕ ꯆꯥꯅꯕ ꯄꯣꯠꯅꯦꯕ ꯑ ꯃꯥꯏꯅ ꯇꯧꯔꯅꯤ ꯑꯗꯨꯒ ꯑꯩꯈꯣꯏ ꯃꯔꯣꯏꯁꯦ ꯉꯧꯔꯦꯗꯅ ꯍꯥꯟꯅ ꯑꯩꯒꯤ ꯈꯨꯊꯣꯡꯁꯦ ꯑꯗꯨꯗꯨꯒ ꯑꯩꯈꯣꯏꯒꯤ ꯆꯦꯡꯒ ꯍꯋꯥꯏꯒꯁꯦ ꯆꯥꯝꯗꯤ ꯆꯥꯟꯅꯗꯦꯗꯤ ꯍꯥꯏ ꯑꯗꯣ ꯑꯩꯅ ꯁꯨꯝ ꯍꯩꯅꯖꯗꯕꯒꯤ ꯑꯗꯨꯝ ꯍꯥꯏ ꯍꯥꯏꯐꯦꯠ ꯐꯠ ꯂꯥꯅ ꯆꯥꯝꯊꯣꯛꯑꯒ ꯑꯗꯨꯝ ꯍꯩꯖꯤꯜꯂꯒ ꯑꯗꯨꯝ ꯆꯦꯡꯁꯦ ꯃꯆꯨ ꯀꯩꯀꯥ ꯊꯥꯛꯑꯒ ꯍꯋꯥꯏꯁꯤꯒ ꯃꯔꯣꯏꯁꯤꯒ ꯐꯖꯅ ꯑ ꯃꯅꯥ ꯑꯗꯩꯗꯤ ꯑꯗꯨꯝ ꯃꯍꯤ ꯍꯥꯞꯆꯤꯜꯂꯅꯤ ꯑꯗꯨꯒ ꯀꯣꯔꯐꯨꯗ ꯊꯣꯡꯕ ꯑꯣꯏꯔꯒꯅ ꯍꯥꯏꯗꯤ ꯃꯍꯤꯒꯤ ꯆꯥꯡ ꯌꯦꯡꯉꯒ ꯌꯥꯏꯕꯤꯔꯒ ꯑꯗꯨꯝ ꯂꯣꯏꯔꯅꯤ ꯃꯨꯜꯂꯒ ꯑꯗꯒꯤ ꯑꯩꯈꯣꯏ ꯌꯨꯝ ꯗ ꯊꯣꯡꯕꯒꯤ ꯑꯣꯏꯔꯒꯗꯤ ꯍꯥꯏꯗꯤ ꯄ꯭ꯔꯦꯁꯔ ꯀꯨꯀꯔꯁꯦ ꯁꯤꯗ ꯑꯗꯨꯝ ꯀꯥꯞꯊꯣꯛ ꯑꯣꯖꯨ ꯌꯥꯕ ꯑꯗ ꯌꯒꯥ ꯍꯪ ꯇꯣꯛꯑꯀꯥꯟꯁꯤꯗ ꯑꯩꯈꯣꯏ ꯃꯔꯣꯏ ꯈꯔ ꯁꯣꯛ ꯇꯧꯔꯒ ꯇꯣꯠꯂꯁꯨ ꯌꯥꯔꯦ ꯑꯗꯨꯒ ꯑꯗꯨ ꯇꯣꯠꯄꯁꯤꯗ ꯑꯩꯈꯣꯏꯒꯤ ꯘꯁꯦ ꯑ ꯁꯤꯖꯤ ꯇꯣꯠꯄꯥ ꯁꯤ ꯘꯤ ꯇꯣꯠꯄꯁꯤꯅ ꯍꯥꯏꯗꯤ ꯑꯩꯈꯣꯏꯒꯤ ꯈꯦꯁꯤꯁꯦ ꯃꯅꯝꯒ ꯅꯨꯡꯁꯤꯔꯒ ꯍꯥꯎꯕꯗꯣ ꯑꯗꯨꯃꯥꯏꯅ ꯇꯧꯋꯦ ꯑꯗꯨꯅꯦ ꯆꯥꯕ ꯊꯛꯄꯒꯤ ꯋꯥꯔꯤ ꯁꯥꯟꯅꯕꯁꯦ ꯇꯤꯟꯗꯨꯝ ꯆꯨꯝꯃꯤ ꯏꯕꯦꯝꯃ
ꯑ ꯎꯇꯤ ꯊꯣꯡꯕꯁꯦ
ꯑꯥ
ꯊꯤꯅꯨ ꯍꯥꯏꯕꯗꯤ ꯀꯃꯥꯏꯅ ꯊꯣꯡꯒꯦ ꯑꯗꯨꯁꯨ ꯍꯥꯏꯐꯦꯠꯇ ꯍꯥꯏꯕꯤꯌꯨꯅꯦ
ꯍꯣꯏ ꯍꯣꯏ ꯌꯥꯏꯑꯦ ꯑꯗꯒꯤ ꯑꯩꯁꯦ ꯂꯣꯛꯁꯨ ꯈꯔ ꯊꯨꯡꯕ ꯑꯗꯨꯗꯨꯅꯅꯦ ꯂꯣꯛꯁꯦ ꯍꯦꯛꯇ ꯈꯨꯟꯅꯤꯡꯉꯛꯄ ꯑꯗꯣ ꯎꯇꯤꯁꯦ ꯑꯗꯨꯝ ꯍꯥꯏꯗꯤ ꯑꯩꯅ ꯈꯔ ꯇꯣꯏꯅ ꯊꯣꯉꯛꯄꯗꯤ ꯎꯇꯤ ꯑꯁꯪꯕꯁꯤꯅ ꯑꯃ ꯂꯩꯖꯈ꯭ꯔꯦꯗꯅ ꯑꯗꯨꯗꯨꯒ ꯍꯥꯏꯗꯤ ꯑꯩꯈꯣꯏ ꯈꯦꯁꯤꯒ ꯆꯥꯟꯅꯕꯗꯤ ꯑꯩꯈꯣꯏꯒꯤ ꯎꯁꯣꯏꯒ ꯃꯪꯒꯟꯒ ꯎꯇꯤꯁꯤꯅꯦꯕ ꯍꯥꯏꯗꯤ ꯀꯦꯆꯒ ꯎꯇꯤ ꯑꯁꯪꯕꯒꯤꯁꯨ ꯌꯥꯝ ꯀꯟꯅ ꯄꯛꯅꯕ ꯑꯣꯏꯗꯦꯗꯅ
ꯎꯝ ꯎꯁꯣꯏ
ꯑꯗꯨꯅꯗꯤ ꯑꯗꯨꯝ ꯂꯥꯏꯈ꯭ꯔꯕ ꯎꯝ ꯃꯪꯒꯟꯁꯤꯒ ꯑꯩꯈꯣꯏ ꯎꯁꯣꯏꯁꯦ ꯐꯖꯅ ꯄꯥꯅ ꯄꯥꯅ ꯁꯣꯏꯕꯤꯔꯒ ꯏꯁꯤꯡꯗ ꯍꯥꯏꯗꯤ ꯑꯌꯨꯛ ꯊꯣꯡꯗꯕꯨ ꯑꯣꯏꯔꯒꯗꯤ ꯍꯥꯏꯗꯤ ꯅꯨꯡꯗꯥꯡꯗꯒꯨꯝꯕ ꯁꯣꯏꯗꯣꯛꯄꯤꯔꯝꯃꯒ ꯇꯤꯡꯉꯒ ꯊꯝꯃꯝꯃꯒ ꯅꯣꯡꯉꯥꯜꯂꯒ ꯊꯣꯡꯕꯁꯤꯅꯗꯤ ꯑꯩꯈꯣꯏ ꯕꯦꯁꯅꯦꯕ ꯑꯗꯨ ꯍꯥꯏꯖꯤ ꯁꯝ ꯑꯩꯈꯣꯏꯅ ꯅꯪꯍꯧꯗꯕ ꯈꯨꯗꯛꯇ ꯑꯌꯨꯛꯇꯒꯨꯝꯕ ꯇꯣꯡꯕꯒꯤꯗꯤ ꯑꯗꯨꯝ ꯁꯣꯏꯔꯒ ꯄꯨꯡ ꯑꯃ ꯑꯅꯤ ꯑꯗꯨꯝ ꯇꯤꯡꯉꯒ ꯑꯗꯨꯝ ꯆ ꯉꯁꯥꯏ ꯑꯩ ꯀꯩꯁꯨꯝ ꯇꯧꯗꯦꯕ ꯑꯗꯨꯅꯦ ꯍꯥꯏꯗꯤ ꯑꯗꯨ ꯑꯁꯣꯏꯕ ꯑꯁꯣꯏꯕꯗꯨꯅꯦ ꯑꯗꯩ ꯃꯪꯒꯜꯁꯤꯅꯦ ꯑꯗꯒꯤ ꯆꯦꯡ ꯈꯨꯌꯥ ꯑꯃꯒ ꯑꯗꯒꯤ ꯒꯤꯘꯤ ꯊꯥꯎ ꯈꯔ ꯑꯃ ꯍꯩꯔꯅꯤ ꯑꯗꯒꯤ ꯑꯩꯈꯣꯏꯅ ꯃꯔꯨ ꯅꯥꯀꯨꯞꯄꯤ ꯑꯗꯒꯤ ꯁꯤꯡꯁꯦ ꯃꯅꯝ ꯅꯨꯡꯁꯤꯅꯕ ꯈꯔ ꯍꯥꯞꯆꯤꯟꯕꯤꯕ ꯑꯗꯒꯤ ꯎꯇꯤꯒꯤ ꯈ꯭ꯋꯥꯏ ꯃꯔꯨ ꯑꯣꯏꯕꯗꯤ ꯑꯩꯈꯣꯏ ꯁꯣꯗꯥ ꯕꯦꯒꯞꯁꯤꯅꯤꯗꯅ ꯑꯗꯨ ꯁꯣꯗꯥ ꯕꯦꯒꯞꯁꯦ ꯈꯔ ꯑꯃ ꯍꯥꯞꯄꯤꯔꯅꯤ ꯑꯗꯨꯒ ꯑꯩꯈꯣꯏ ꯏꯁꯤꯡ ꯑꯗꯨꯝ ꯍꯥꯞꯆꯤꯜꯂꯒ ꯀꯥꯝꯊꯣꯛꯑꯅꯤ ꯑꯅꯤꯔꯛ ꯑꯍꯨꯝꯂꯛ ꯑꯗꯨꯗꯨꯒ ꯑꯩꯈꯣꯏ ꯍꯥꯡꯇꯣꯛꯑꯒ ꯑꯩꯈꯣꯏ ꯏꯁꯤꯡ ꯑꯁꯥꯕꯅ ꯃꯍꯤꯁꯦ ꯈꯔ ꯑꯗꯨꯝ ꯌꯥꯒꯗꯕ ꯆꯥꯡꯗ ꯌꯦꯡꯕꯤꯔꯒ ꯑꯗꯒꯤ ꯑꯩꯈꯣꯏ ꯅꯥꯀꯜ ꯑꯃ ꯐꯗꯅ ꯍꯥꯏꯗꯤ ꯃꯔꯣꯏ ꯅꯥꯀꯨꯞꯄꯤ ꯀꯩꯀꯥ ꯃꯔꯣꯏ ꯈꯔ ꯁꯣꯛ ꯇꯧꯔꯒ ꯑꯩꯈꯣꯏꯒꯤ ꯉꯁꯥꯏꯒꯤ ꯎꯇꯤ ꯑꯁꯧꯕꯁꯤꯗ ꯑꯩꯈꯣꯏ ꯍꯩꯖꯤꯜꯂꯒ ꯑꯗꯨꯝ ꯊꯨꯝ ꯊꯥꯛꯑꯒ ꯐꯖꯅ ꯑꯗꯩ ꯎꯠꯇꯤꯗꯤ ꯑꯃꯨꯛ ꯑꯣꯠꯂꯤꯉꯩꯁꯨ ꯍꯥꯎꯕ ꯍꯦꯜꯂꯤ ꯠꯇꯅꯀꯣ ꯃꯥꯏꯅ ꯐꯖꯅ ꯄꯤꯔꯒ ꯑꯗꯨꯝ ꯂꯣꯏꯔ ꯄꯣꯠꯅꯤꯗ ꯁꯤꯗ ꯑꯗꯨꯅꯦ ꯑꯗꯒꯤ ꯍꯥꯏꯗꯤ ꯑꯩꯈꯣꯏꯅꯁꯨ ꯀꯥ ꯍꯦꯟꯅ ꯍꯩꯕꯁꯨ ꯅꯠꯇꯕꯅꯤꯅ ꯑꯗꯩ ꯁꯨꯝ ꯑꯩꯈꯣꯏ ꯃꯌꯥꯝ ꯆꯥꯕꯒꯤ ꯑꯣꯏꯔꯗꯤ ꯑꯩꯈꯣꯏꯅꯁꯨ ꯈꯔ ꯇꯧꯖꯔꯒ ꯑꯗꯒꯤ ꯑꯩꯈꯣꯏꯒꯤ ꯏꯃꯥꯗꯒꯤ ꯒꯤꯁꯨ ꯑꯗꯩ ꯃꯣꯏꯅ ꯑꯍꯟꯅꯤꯅ ꯍꯥꯏ ꯕꯨꯗꯤ ꯑꯗꯨꯝ ꯍꯦꯜꯂꯤꯗꯅꯀꯣ ꯑꯗꯨꯗꯨꯅ ꯃꯣꯏꯗ ꯌꯦꯡꯉꯒ ꯑꯗꯨꯝ ꯇꯧꯁꯦ ꯑꯗꯣ ꯅꯪꯕꯨ ꯔꯥꯏ ꯑꯆꯥꯔ ꯁꯦꯝꯕ ꯌꯥꯝꯅ ꯍꯩꯗꯥꯏꯅꯦ ꯍꯥꯝꯃꯣ ꯑꯗꯨꯅꯦ ꯑꯆꯥꯔꯗꯨꯅ ꯅꯪꯅ ꯍꯦꯛ ꯁꯦꯝꯍꯜꯂꯒ ꯂꯣꯏꯔꯦ
ꯌꯥꯏꯌꯦ ꯌꯥꯏꯌꯦ ꯍꯥꯏꯗꯤ ꯑꯩꯈꯣꯏ ꯄꯨꯂꯞ ꯑꯗꯨꯝ ꯇꯧꯃꯤꯟꯅꯔꯒꯀꯣ
ꯑ
ꯑꯗ ꯃꯅꯇ ꯑꯣꯏꯔꯔꯕ
ꯍꯧꯖꯤꯛꯀꯥꯟꯗꯤ ꯍꯥꯏꯗꯤ ꯑꯩꯈꯣꯏ ꯏꯄꯥ ꯏꯄꯨꯗꯤ ꯈꯦꯇ꯭ꯔꯤꯒ ꯎꯇꯤꯒ ꯑꯗꯒꯤ ꯈꯥꯃꯦꯟ ꯍꯋꯥꯏ ꯑꯁꯥꯡꯕꯤ ꯁꯥꯛꯀꯨꯝꯕ ꯑꯆꯥꯔꯒꯨꯝꯕꯒ ꯆꯥꯅꯔꯝꯃꯤ ꯑꯗꯣ ꯍꯧꯖꯤꯛꯀꯥꯟꯗꯤ ꯑꯩꯈꯣꯏ ꯈꯦꯆ ꯆꯥꯕꯁꯦ ꯍꯣꯏ ꯌꯦꯟꯒꯕꯨ ꯆꯥꯟꯅꯔꯦꯅ ꯍꯥꯏꯗ
ꯍꯣꯏ ꯑꯗꯨꯅꯦ ꯆꯥꯅꯩꯌꯦ
ꯎꯝ ꯑꯗꯨꯅꯦ ꯑꯗꯨꯁꯨ ꯑꯗꯨꯝ ꯍꯥꯏꯗꯤ ꯃꯥꯏ ꯃꯥꯏ ꯃꯍꯥꯎ ꯑꯗꯨꯅꯤꯗꯀꯣ ꯑꯗꯣ ꯑꯩ ꯏꯆꯦ ꯏꯆꯦꯗꯅꯦ ꯏꯆꯦꯅ ꯉꯍ ꯑꯃꯨꯛ ꯑꯩꯈꯣꯏꯒꯤ ꯍꯩꯀꯨꯆꯥꯔꯒ ꯁꯦꯝꯕꯤꯔꯛꯄꯗꯣ
ꯎꯝ
ꯗꯒꯤ ꯍꯩꯅꯧꯒꯤ ꯑꯆꯥꯔꯒ ꯁꯦꯝꯕꯤꯔꯛꯄꯗꯣ ꯍꯧꯖꯤꯛꯁꯦ ꯑꯩꯈꯣꯏ ꯍꯩꯅꯧꯒꯤ ꯃꯇꯝꯅꯤꯅ ꯍꯥꯏꯗꯤ ꯑꯩꯈꯣꯏꯒꯤ ꯍꯩꯅꯧ ꯌꯥꯝ ꯄꯥꯜꯂꯦꯕ ꯍꯟꯗꯛꯇꯤ ꯑꯗꯨꯗꯨꯅ ꯑꯩꯁꯨ ꯍꯥꯏꯗꯤ ꯍꯣꯏ ꯉꯁꯤꯕꯨꯗꯤ ꯏꯆꯦ ꯁꯪꯕꯤꯗ꯭ꯔꯁꯨ ꯍꯥꯏꯗꯤ ꯑꯩ ꯅꯣꯡꯃ ꯂꯥꯛꯆꯒꯦꯕ ꯑꯗꯨꯗꯨꯒ ꯍꯥꯏꯗꯤ ꯍꯩꯅꯧ ꯑꯆꯥ ꯁꯦꯝꯕꯁꯦ ꯑꯩꯈꯣꯏꯕꯨꯗꯤ ꯑꯗꯨꯝ ꯄꯪꯁꯦꯝꯇ ꯁꯦꯝꯃꯒꯕꯨꯗꯤ ꯆꯥꯏ ꯑꯗ ꯁꯨꯝ ꯏꯆꯦ ꯑꯣꯏꯅ ꯁꯦꯝꯕꯁꯤꯅ ꯑꯗꯨꯝ ꯃꯍꯥꯎꯁꯤ ꯍꯦꯜꯂꯦ ꯍꯥꯏꯇꯥꯔꯦꯀꯣ ꯑꯗꯨꯗꯨꯅ ꯅꯣꯡꯃꯂꯥ ꯊꯥꯛꯑꯒ ꯐꯖꯅ ꯏꯆꯦꯗꯒꯤ ꯇꯝꯃꯒ ꯑꯃꯨꯇꯪ ꯐꯖꯅ ꯈꯔ ꯌꯥꯝ ꯁꯦꯝꯒꯦꯅ ꯈꯜꯂꯤꯌꯦ
ꯍꯌꯥꯒꯦ ꯑ ꯍꯩꯀꯨ ꯆꯔ ꯁꯦꯝꯕꯁꯦ ꯃꯥꯁꯦ ꯍꯩꯀ꯭ꯔꯨꯁꯦ ꯍꯥꯏꯕꯗꯤ ꯐꯖꯕ ꯑꯆꯧꯕꯁꯤꯅ ꯍꯦꯜꯂꯦꯕ ꯍꯥꯎꯕ
ꯑꯝ
ꯗ ꯃꯥꯥꯁꯦ ꯍꯩꯈꯨꯁꯦ ꯍꯥꯏꯗꯤ ꯑꯊꯨꯝꯕꯒꯤ ꯁꯦꯝꯒꯦ ꯍꯥꯏꯔꯗꯤꯀꯣ ꯑꯊꯨꯝꯕ ꯍꯥꯏꯅ ꯃꯌꯥꯝ ꯑꯃ ꯊꯨꯝꯕ ꯅꯠꯇꯕ ꯑꯃ ꯊꯨꯝꯁꯨ ꯊꯨꯝꯕ ꯑꯗꯒꯤ ꯍꯥꯏꯗꯤ ꯌꯥꯆꯛꯛꯆꯆꯔꯒ ꯌꯥꯝꯅ ꯍꯥꯎꯕꯗꯣ
ꯎꯝ
ꯑꯗꯨꯒꯨꯝꯕꯁ ꯁꯦꯝꯕꯒꯤꯗꯤ ꯍꯥꯏꯗꯤ ꯍꯦꯛꯇꯨꯁꯦ ꯍꯥꯟꯅ ꯐꯨꯠꯇꯣꯛꯑꯅꯤ ꯐꯨꯠꯇꯣꯛꯄ ꯍꯥꯏꯁꯦ ꯀꯩꯅꯣ ꯇꯧꯗꯣꯏꯅꯦꯕ ꯍꯥꯏꯗꯤ ꯃꯩꯗꯣ ꯁꯨꯝ ꯁꯥꯍꯟꯕꯗꯣ ꯀꯨꯏꯁꯨꯝ ꯀꯨꯏꯅ ꯆꯪꯗꯕꯅꯦꯕ ꯐꯨꯠꯄꯜ ꯍꯥꯏꯦ ꯗꯤ ꯄꯨꯡ ꯃꯟ ꯃꯟꯅ ꯐꯨꯠꯀꯗꯕꯅꯦ ꯠꯇꯦꯕꯀꯣ ꯑ ꯃꯒꯤ ꯁꯥꯔꯒ ꯍꯥꯏꯗꯤ ꯈꯔ ꯈꯔ ꯁꯧꯔꯛꯄ ꯍꯧꯔꯛꯄ ꯀꯥꯟꯁꯤꯗ ꯃꯥꯒꯤ ꯍꯩꯀꯨꯒꯤ ꯃꯥꯒꯤ ꯃꯩ ꯃꯩ ꯂꯩꯕꯁꯦ ꯁꯤꯔꯤ ꯌꯥꯗꯤ ꯈꯔ ꯈꯔ ꯁꯠ ꯀꯥꯏꯔꯛꯄꯗꯧꯅ ꯇꯧꯒꯅꯦꯕꯀꯣ ꯑꯗꯨ ꯁꯤꯒꯤꯁꯦ ꯔꯛꯄ ꯀꯥꯟꯁꯤꯗ ꯃꯨꯠꯊꯠꯂꯒ ꯑꯩꯈꯣꯏꯅ ꯍꯥꯏꯗꯤ ꯐꯖꯅ ꯍꯩꯀ꯭ꯔꯨꯁꯦ ꯍꯥꯏꯕꯗꯤ ꯁꯦꯠꯇꯣꯛꯀꯅꯦꯕ ꯃꯥꯒꯤ ꯃꯁꯨꯡ ꯃꯁꯨꯡꯁꯤꯗ ꯑꯗꯨꯒ ꯑꯗꯨꯃꯥꯏꯅ ꯁꯦꯠꯇꯣꯛꯄ ꯂꯣꯏꯔꯦ ꯍꯥꯏꯔꯀꯥꯟꯁꯤꯗ ꯑꯩꯈꯣꯏꯅ ꯒ꯭ꯌꯥꯁꯁꯦ ꯊꯥꯒꯠꯂꯒ ꯀꯣꯟ ꯊꯃꯗ ꯑꯥ ꯍꯥꯏꯗꯤ ꯍꯩꯀ꯭ꯔꯨꯁꯦ ꯁꯤꯁꯦ ꯎ ꯍꯥꯞꯆꯤꯜꯂꯒ ꯑꯩꯈꯣꯏꯅ ꯍꯥꯏꯗꯤ ꯊꯨꯝꯍꯟꯅꯤꯡꯕ ꯆꯥꯡꯒꯤ ꯆꯤꯅꯤꯒꯤ ꯍꯥꯞꯆꯤꯜꯂꯦꯗꯅ ꯑꯗ ꯑꯗꯨꯗ ꯑꯗꯨ ꯑꯗꯨ ꯀ ꯍꯥꯏꯗꯤ ꯊꯨꯝ ꯈꯔ ꯑꯗꯒꯤ ꯃꯣꯔꯣꯛ ꯑꯁꯨꯕ ꯈꯔ ꯑꯗꯨꯝ ꯍꯥꯞꯄꯅꯤ ꯑꯗꯨꯗꯨꯒ ꯕ꯭ꯂꯦꯛ ꯁꯣꯜꯗꯣ
ꯑꯣ ꯑ ꯑꯩꯈꯣꯏꯒꯤ ꯀꯥꯂꯤꯃꯨꯛ ꯀꯥꯂꯤꯃꯨꯛ ꯍꯥꯏꯕ꯭ꯔꯥ ꯀꯔꯤꯅꯣꯝꯒ ꯍꯥꯏꯅꯕꯗꯨꯔꯣꯏꯁꯦ ꯑꯣ ꯑꯩꯁꯦ ꯑꯗꯨꯁꯦ ꯃꯃꯤꯡꯁꯦ ꯁꯨꯛꯈꯪ ꯈꯪꯗꯕ ꯍꯥꯏꯗꯤ ꯏꯪꯂꯤꯁꯀꯤꯗꯨꯕꯨꯗꯤ ꯈꯪꯕ ꯑꯗꯨꯒ ꯃꯅꯤꯄꯨꯔꯤꯗ ꯀꯔꯤ ꯀꯧꯒꯦꯁꯦ ꯁꯨꯛꯈꯪꯉꯦ ꯈꯪꯗꯕ ꯍꯥꯏꯕꯤꯔꯛꯑꯣꯁꯦ
ꯍꯣ ꯑꯗꯨꯗꯨꯁꯨ ꯑꯗꯨꯝ ꯈꯔ ꯑꯗꯨꯝ ꯍꯥꯞꯄꯅꯤ ꯑꯗꯨ ꯑꯗꯨꯒꯒ ꯈꯤꯇꯪ ꯑꯗꯨꯝ ꯆꯤꯟꯕꯤꯗꯨꯅ ꯃꯁꯥꯒꯤ ꯃꯍꯤ ꯑꯗꯨꯝ ꯊꯣꯛꯆꯔꯛꯀꯅꯦꯕꯀꯣ ꯑꯗꯨ ꯅꯠꯇ꯭ꯔꯒ ꯑꯩꯈꯣꯏꯅ ꯏꯁꯤꯡꯁꯦ ꯈꯖꯤꯤꯛ ꯈꯠꯇꯅ ꯍꯥꯞꯀꯅꯦꯕ ꯃꯌꯥꯝ ꯍꯥꯞꯄꯗꯤ ꯃꯥꯒꯤ ꯃꯍꯥꯎꯗꯣ ꯍꯥꯏꯗꯤ ꯁꯨꯝ ꯃꯥꯡꯈꯤꯅꯦꯕ ꯑ ꯑꯗꯨꯗꯨꯒ ꯉ ꯉꯥꯛꯇꯪ ꯁꯧꯍꯜꯂꯀ ꯉꯥꯛꯇꯪ ꯁꯧꯍꯜꯂꯀꯥꯟꯉꯗ ꯍꯥꯏꯗꯤ ꯆꯤꯡꯅꯤꯗꯨꯣ ꯃꯍꯤꯗꯣ ꯈꯈꯤꯇꯪ ꯅꯪꯁꯤꯜꯂꯛꯑꯦ ꯍꯥꯏꯔ ꯀꯥꯟꯗ ꯃꯩꯁꯦ ꯃꯨꯊꯠꯂꯒ ꯐꯤ ꯍꯥꯏꯗꯤ ꯐꯧꯗꯣꯛꯄ ꯌꯥꯕ ꯄꯥꯇ꯭ꯔ ꯑꯃꯗ ꯍꯥꯏꯗꯤ ꯃꯣꯏ ꯍꯩꯀ꯭ꯔꯨꯈꯩꯗ ꯂꯧꯈꯠꯂꯒ ꯍꯥꯏꯗꯤ ꯁꯟꯗꯣꯛꯑꯒ ꯊꯝꯗꯣꯏꯅꯦꯕ ꯑꯗꯨꯒ ꯅꯨꯡꯁꯥꯛ ꯀꯟꯅ ꯁꯥꯕ ꯀꯥꯟ ꯑꯗꯨꯒꯨꯝꯕ ꯀꯥꯟꯗꯨꯗ ꯐꯧꯕꯁꯤꯗ ꯅꯨꯃꯤꯠ ꯃꯉꯥꯅꯤ ꯅꯠꯇ꯭ꯔꯒ ꯇꯔꯨꯛꯅꯤ ꯁꯨꯃꯥꯏꯅ ꯐꯧꯕ ꯀꯥꯟꯗ ꯑꯗꯨꯝ ꯐꯖꯅ ꯀꯨꯏꯅ ꯑꯗꯨꯝ ꯊꯝꯕ ꯌꯥꯏꯑꯕ
ꯑꯣ
ꯑꯗꯨꯒ ꯑꯗꯨꯝ ꯍꯩꯀ꯭ꯔꯨ ꯉꯁꯥꯏꯒꯤ ꯃꯍꯤꯗꯨꯁꯨ ꯑꯗꯨꯝ ꯊꯛꯄꯗ ꯍꯥꯎꯁꯨ ꯍꯥꯎꯋꯤ ꯑꯗꯒꯤ ꯁꯨꯝ ꯐꯁꯨ ꯐꯩꯗꯅ ꯑꯗꯨꯃꯥꯏꯅ ꯇꯧꯋꯦ ꯑꯗꯨꯒ ꯍꯩꯀ꯭ꯔꯨꯒꯤ ꯑꯊꯨꯝꯕ ꯅꯠꯇꯕ ꯁꯦꯝꯕꯁꯤꯅ ꯍꯩꯀ꯭ꯔꯨꯁꯦ ꯍꯥꯏꯕꯗꯤ ꯁꯣꯏꯗꯣꯛꯑꯦꯗꯅ ꯍꯥꯟꯅ ꯑꯗꯨꯒ ꯁꯣꯏꯗꯣꯛ ꯅꯨꯡꯗꯥꯡꯒꯨꯝꯕꯗ ꯁꯣꯏꯗꯣꯛ ꯀꯤꯔꯦꯗꯅ ꯑꯗꯨꯒ ꯀꯩꯁꯨꯝꯇ ꯇꯣꯠꯇꯕꯤꯗ ꯊꯨꯝꯁꯦ ꯈꯤꯇꯪ ꯇꯣꯠꯂꯒꯅꯦ ꯃꯈꯨꯝ ꯑꯃ ꯈꯨꯝꯖꯤꯜꯂꯒ ꯊꯝꯃꯝꯕ ꯑꯗꯣ ꯅꯣꯡꯉꯥꯟꯕ ꯀꯥꯟꯗ ꯍꯥꯏꯗꯤ ꯂꯣꯏꯅ ꯇꯥꯔꯝꯒꯅꯦꯕ ꯑꯗꯨꯒ ꯃꯥꯗꯣ ꯃꯟꯗꯣ ꯇꯥꯔꯦ ꯍꯥꯏꯀꯥꯟꯗ ꯉꯁꯥꯏꯒꯤ ꯍꯥꯏꯗꯤ ꯃꯆꯨꯝꯗ ꯆꯠꯈꯪꯅꯤꯤꯅ ꯊꯨꯝꯗꯣ ꯈꯔ ꯅꯝꯃꯣꯏꯕꯀꯣ ꯑꯗꯨꯗ ꯑꯗꯨꯝ ꯀꯥꯟ ꯑꯗ ꯅꯣꯡ ꯉꯥꯜꯂꯀꯥꯟꯗ ꯑꯩꯈꯣꯏꯅ ꯊꯨꯝꯒꯨꯝꯕ ꯑꯗꯒꯤ ꯃꯣꯔꯣꯛꯀꯨꯝꯕ ꯏꯁꯥꯒꯤ ꯑꯄꯥꯝꯕ ꯆꯥꯡꯗ ꯍꯥꯞ ꯀꯅꯦꯕ ꯑꯗꯨꯝ ꯕ꯭ꯂꯦꯛ ꯁꯣꯜꯗꯨꯁꯨ ꯑꯗꯨꯝ ꯍꯥꯞꯄ ꯌꯥꯏꯌꯦꯕ ꯑꯗꯨꯗꯨꯒ ꯑꯗꯨꯃꯥꯏꯅ ꯇꯧꯔꯒ ꯑꯗꯨꯝ ꯀꯪꯍꯜꯂ ꯃꯇꯨꯡꯗ ꯐꯧꯗꯣꯛꯇꯣꯏꯅꯦꯕ ꯍꯥꯏꯗꯤ